ꯅꯨꯡꯁꯤꯕ ꯀꯩꯅꯣꯅꯦꯍ ꯃꯤꯅ ꯅꯨꯡꯁꯤꯕ ꯍꯥꯏꯔꯒ ꯅꯣꯏꯁꯤꯕꯣ ꯄꯥꯃꯨ ꯌꯥꯝ ꯅꯨꯡꯁꯤꯌꯦ ꯅꯪꯒꯤ ꯈꯣꯟꯖꯦꯜ ꯇꯥꯔꯒ
ꯍꯜꯂꯣ
ꯇꯥꯕ꯭ꯔꯣ
ꯇꯥꯏꯌꯦ ꯇꯥꯏ
ꯀꯩꯅꯣ ꯑꯩꯅ ꯍꯥꯏꯕꯒ ꯑꯝꯇ ꯈꯨꯝꯗꯦꯀꯣ ꯃꯤꯗꯤ ꯌꯥꯝ ꯄꯣꯡꯉꯀꯣ
ꯃꯇꯝꯅꯤꯅꯦ ꯄꯣꯡ ꯍꯧꯒꯗꯕ ꯃꯇꯝꯗ ꯄꯣꯡꯒꯗꯕꯅꯤꯅꯦ ꯃꯇꯝ ꯍꯥꯏꯗꯤ ꯃꯇꯝ ꯍꯦꯡꯉꯗꯤ ꯄꯣꯡ ꯌꯥꯔꯔꯣꯏꯗꯅ
ꯍꯧꯖꯤꯛꯇꯒꯤ ꯄꯣꯝꯕ ꯍꯧꯔꯗꯤ ꯍꯌꯦꯡ ꯑꯣꯏꯔꯗꯤ ꯑꯁ ꯑꯩ ꯑꯩꯒꯁꯦ ꯁꯛ ꯈꯪꯒꯗꯕ ꯃꯥꯟꯗꯅ
ꯍꯧꯖꯤꯛꯁꯨ ꯈꯪꯗꯌꯦ
ꯅꯪ ꯑꯩꯅꯣ ꯑꯩ ꯀꯅꯥꯅꯣ ꯁꯤ ꯈꯪꯗ꯭ꯔꯣ ꯏꯕꯦꯝꯃ
ꯂꯣꯏ ꯂꯣꯏ ꯀꯥꯎꯔꯦ ꯁꯛꯁꯦ
ꯑꯁ ꯂꯣꯏꯔꯦꯍꯦ
ꯍꯥꯏꯗꯤ ꯎꯗꯕ ꯀꯨꯏꯗ꯭ꯔꯦꯗꯅ
ꯀꯩ ꯍꯥꯏꯕ
ꯎꯗꯕ ꯀꯨꯏꯔꯦꯕ ꯑꯗꯨꯒꯤ
ꯍꯣꯏꯅꯦ ꯑꯩ ꯑꯝꯇ ꯈꯪꯉꯝꯅꯔꯣꯏꯅꯦ
ꯅꯍꯥꯟꯗꯤ ꯇꯤꯆꯤ ꯍꯥꯏꯒꯗ꯭ꯔꯥ ꯁꯤꯁꯇꯔ ꯍꯥꯏꯒꯗ꯭ꯔꯥ ꯍꯥꯟꯗꯤꯁꯦꯁꯦꯁꯦ
ꯉꯥꯟꯙꯤꯦꯦ ꯁ ꯁꯛ ꯌꯥꯝ ꯊꯤꯔꯝꯕꯅꯦꯕ ꯍꯧꯖꯤꯛ ꯐꯖ ꯊꯔꯝꯒꯗ꯭ꯔꯥ ꯈꯜꯂꯤꯀꯣ
ꯑꯁ ꯅꯪꯁꯨ ꯂꯣꯏꯔꯦꯍꯦ ꯑꯩꯕꯨ ꯌꯥꯝ ꯊꯤꯕ ꯍꯗꯥꯛꯇ
ꯍꯥꯏꯗꯤ ꯍꯟꯗꯛꯁꯦ ꯆꯦꯆꯦꯁꯦ ꯈꯨꯝꯗ ꯂꯩꯇ꯭ꯔꯦꯗꯅ
ꯑꯩ ꯈꯨꯗ ꯂꯩ ꯅꯪ ꯈꯪꯗ꯭ꯔꯣ ꯈꯨꯟꯒꯤ ꯅꯨꯡꯁꯤꯠꯁꯦ ꯑꯩꯉꯣꯟꯗ ꯆꯥꯟꯅꯗꯦꯕ
ꯑ ꯑꯗꯨꯗꯦ
ꯑꯗꯨꯒꯤ ꯊꯤꯔꯤꯅꯦ ꯑꯩꯅ ꯊꯤ ꯑꯩꯅ ꯊꯤꯒꯦꯅ ꯊꯤꯕ ꯅꯠꯇꯦꯕ
ꯑ ꯁꯛꯊ ꯆꯛꯊꯤꯕꯁꯨ ꯋꯥꯕꯅꯦꯍꯦ
ꯍꯣꯏꯅꯦ ꯊꯤꯕꯁꯤꯁꯨ ꯅꯨꯡꯁꯤꯠꯅꯅꯦꯕ ꯑꯩꯅꯗꯤ ꯅꯠꯇꯦꯕ ꯑꯩꯅꯗꯤ ꯐꯖꯒꯦꯅ ꯇꯧꯔꯤꯅꯦꯕ
ꯐꯖꯕ ꯑꯩꯈꯣꯏꯁꯨ ꯌꯥꯝ ꯋꯥꯏꯑꯦ
ꯎꯝ ꯐꯖꯒꯦꯅ ꯌꯥꯝ ꯀꯟꯅꯗꯤ ꯍꯣꯠꯅꯩꯕ ꯑꯗꯨ ꯌꯥꯗꯦ
ꯑꯗ ꯑꯗꯣ ꯆꯥꯛ ꯐꯖꯕ ꯑꯩꯈꯣꯏꯁꯨ ꯑꯁ ꯌꯥꯝ ꯋꯥꯑꯦꯗ
ꯉꯪꯗꯤ ꯌꯥꯝ ꯐꯖꯔꯝꯗꯧ ꯃꯥꯜꯂꯦ ꯍꯣꯏ ꯅꯪꯒꯤ ꯅꯪꯒꯤ ꯁꯕꯥꯟꯒꯗꯣ ꯑꯝꯇ ꯌꯦꯡꯅꯤꯡꯉꯤꯗ
ꯃꯄꯥꯟ ꯊꯣꯛꯄꯒꯁꯦ ꯌꯥꯗ꯭ꯔꯔꯤꯅꯦ ꯍꯟꯗꯛꯀꯁꯦ
ꯅꯨꯄꯤꯅ ꯀꯣꯏꯇꯥꯟ ꯇꯥꯟꯅꯕ꯭ꯔꯣ
ꯍꯣꯏ ꯍꯥꯏꯇꯥꯔꯦꯅꯦ
ꯍ ꯑꯗꯨꯗ ꯇꯥꯏ
ꯑꯗꯨꯅꯤ ꯑꯗ ꯆꯤꯆꯦꯈꯣꯏꯗꯤ ꯆꯥꯛ ꯊꯣꯡꯉꯕꯣ
ꯀꯩ ꯍꯥꯏꯕ
ꯆꯥꯛ ꯊꯣꯡꯉꯕꯣ ꯆꯥꯛ ꯆꯥꯛ ꯆꯥꯛ
ꯎ ꯆꯥꯛ ꯊꯣꯡꯕ ꯃꯇꯝꯂꯣ ꯆꯥꯕ ꯂꯣꯏꯔꯒ ꯍꯤꯞꯀꯦ ꯇꯧꯔꯤꯅꯤ
ꯑꯦꯁ ꯑꯩꯈꯣꯏꯗꯤ ꯊꯣꯡꯈ꯭ꯔꯤꯅ
ꯑꯁ ꯅꯣꯏꯗꯤ ꯌꯥꯝ ꯆꯥꯎꯈꯠꯂꯤꯀꯣ
ꯑꯁ ꯆꯥꯎꯈꯠꯄ ꯅꯠꯇꯦꯅꯦ ꯊꯣꯡꯗ꯭ꯔꯤ ꯆꯥꯛ ꯊꯣꯡꯗ꯭ꯔꯤ ꯕꯗꯤ ꯍꯥꯏꯗꯤ ꯊꯦꯡ ꯊꯦꯡꯅ ꯆꯥꯏꯑꯕ ꯑꯗꯨꯒꯤ
ꯑꯣ ꯅꯣꯏ ꯂꯥꯟ ꯑꯦ
ꯍꯥꯏꯕꯗꯤ
ꯑꯩ ꯉꯝꯃꯔꯣꯏꯗ ꯅꯪ ꯅꯪꯒ ꯋꯥꯔꯤ ꯁꯥꯟꯅꯕꯁꯦ
ꯑ
ꯍꯣꯏꯅꯤ ꯇꯕꯨ ꯍꯦ
ꯌꯥꯎ ꯀꯩ ꯍꯥꯏꯁꯨ ꯆꯤꯆꯦꯆꯦ ꯌꯥꯝ ꯅꯣꯛꯅꯤꯡꯕ ꯃꯥꯜꯂꯦꯗ
ꯅꯣꯅꯤꯡꯗꯦ ꯅꯣꯅꯤꯡꯗꯦ
ꯆꯤꯖꯤꯦ ꯍꯥꯏꯗ ꯀꯩ ꯍꯥꯏꯅꯣ ꯍꯧꯖꯤꯛ ꯍꯥꯏꯕꯗ ꯇꯥꯍꯧꯗ꯭ꯔꯦꯅꯦ
ꯑꯣ ꯅꯪ ꯅꯪ ꯑꯩꯗꯣ ꯂꯥꯜꯂꯦ ꯍꯥꯏꯕ
ꯑ ꯂꯥꯜꯂꯦ ꯀꯩ ꯀꯩꯗ ꯂꯥꯜꯂꯤꯅꯣ ꯍꯥꯏꯁꯦ
ꯅꯣꯏ ꯆꯥꯛ ꯆꯥꯛ ꯉꯟꯅ ꯉꯟꯅ ꯆꯥꯗꯦ ꯊꯦꯡꯅ ꯆꯥꯏ ꯍꯥꯏꯕꯗꯨꯗ ꯂꯥꯜꯂꯦ ꯍꯥꯏꯒꯦ ꯇꯧꯕꯅꯤꯅ
ꯑꯗꯨ ꯑꯗꯨ ꯂꯥꯜꯂꯦ ꯍꯥꯏꯒꯦ ꯇꯧꯕꯗꯨꯗ ꯊ ꯉꯟꯅ ꯉꯟꯅ ꯊꯣꯡꯉꯒ ꯆꯥꯛ ꯆꯥꯎ
ꯉꯪ ꯉꯟꯅ ꯊꯣꯡꯒ ꯆꯥꯎ ꯍꯥꯏꯕ ꯑꯥ ꯍꯣꯏꯅꯦ ꯍꯣꯏꯅꯦ ꯁꯤꯁꯇꯔꯅꯕꯨ ꯆꯆꯦꯅꯕꯨ ꯍꯥꯏꯔꯗꯤ ꯍꯌꯦꯡꯗꯒꯤ
ꯅꯪꯁꯨ ꯏꯁꯣꯏ ꯁꯣꯏꯕ ꯑꯃ ꯌꯥꯎ
ꯀꯩ ꯀꯩ ꯀꯩ ꯀꯩꯗ ꯁꯣꯏꯕ꯭ꯔꯅꯦ
ꯊꯣꯛꯃꯔꯣꯝ ꯈꯪꯗꯦꯗ
ꯃꯊꯣꯡ ꯃꯔꯝ ꯈꯪꯗꯤꯌꯦ
ꯎꯝ
ꯀꯩ ꯀꯩ ꯍꯟꯖꯥꯡ ꯑꯣꯏꯅ ꯆꯥꯔꯒꯦ ꯉꯁꯤꯗꯤ
ꯑꯩꯈꯣꯏꯔꯣ ꯉꯁꯤꯗꯤ ꯑꯁ ꯑꯣꯛꯁꯥꯅꯦ ꯌꯦꯟꯁꯥꯅꯦ
ꯑꯥ
ꯁꯧꯒꯔꯤꯅꯦ
ꯑꯥ
ꯃꯊꯦꯜ ꯌꯥꯝꯃꯤꯅ ꯑꯩꯈꯣꯏꯗꯤ ꯀꯥꯡꯒꯧ ꯑꯃꯒ ꯊꯥꯡꯖꯤꯡ ꯃꯦꯠꯄꯒ
ꯎꯝ
ꯑꯣꯛꯁꯥꯗ ꯁꯥ ꯍꯥꯞꯇ꯭ꯔꯗꯤ ꯀꯩ ꯍꯥꯞꯇꯣꯏꯅꯣ
ꯑꯣꯛꯁꯥꯗ ꯀꯔꯤ ꯁꯥ ꯍꯥꯞ
ꯑꯣꯛꯁꯥꯗ ꯑꯩꯈꯣꯏꯅ ꯍꯥꯞꯄꯤꯁꯦ ꯑꯣꯛꯀꯤ ꯃꯁꯥꯗꯨꯅꯤ
ꯑꯣꯛꯁꯥꯗ ꯌꯦꯟ ꯍꯥꯞꯄ꯭ꯔꯥ ꯍꯪꯈꯤꯅꯦ
ꯀꯃꯥꯏꯅ ꯑꯣꯛ ꯑꯣꯛ ꯊꯣꯡꯔꯒ ꯁꯥ ꯌꯦꯟ ꯍꯥꯞꯇꯣꯏꯅꯣ ꯍꯦ ꯅꯪ ꯉꯥꯎꯕ꯭ꯔꯣ ꯅꯣꯏ ꯑꯗꯨꯃꯥꯏꯅ ꯍꯥꯞꯄꯒ ꯆꯥꯟꯅꯕ꯭ꯔꯣ
ꯍꯥꯏꯗꯤ ꯅꯆꯟꯅꯨꯄꯤꯗꯣ ꯑꯗꯨꯃꯥꯏꯅ ꯍꯥꯏꯌꯦꯕꯀꯣ ꯑꯗꯨꯒꯤ ꯁꯨꯝ ꯍꯪꯕꯒꯤ ꯋꯥꯅꯤꯗ
ꯑꯩꯈꯣꯏ ꯏꯆꯟꯅꯨꯄꯤꯗꯤ ꯄꯪꯆꯥ ꯆꯥꯕꯅꯤꯅ ꯃꯥꯜꯂꯤꯀꯣ
ꯑꯗꯨꯒꯤꯅꯤꯅꯦ ꯃꯥ ꯃꯁꯛ ꯐꯖꯔꯤꯗꯣ
ꯑꯣ ꯑꯗꯨꯒꯤꯔꯣ ꯑꯩꯗꯤ ꯑꯗꯣ ꯑꯩ ꯊꯤꯔꯤꯁꯤꯗꯤ ꯑꯗꯨꯒꯤ ꯅꯠꯇꯕ ꯑꯣꯏꯔꯝꯅꯤꯅꯦ ꯑꯗꯨꯗꯤ
ꯆꯤꯆꯦꯁꯨ ꯄꯪꯆꯥ ꯆꯥꯋꯣ
ꯑꯥ
ꯆꯦꯆꯦ ꯑꯃ ꯍꯥꯏꯕꯗꯣ ꯅꯪꯁꯦ ꯅꯪꯁꯦ ꯌꯥꯝ ꯇꯜꯂꯦ ꯍꯥꯏꯌꯦꯕꯣ
ꯁꯦꯡꯕꯩꯔꯣ
ꯑꯥꯎ ꯆꯥꯛꯀꯥꯁꯦ ꯑꯃꯐꯥꯎ ꯊꯣꯡꯝꯗꯦ ꯍꯥꯏꯅꯤ
ꯃꯥꯒꯤꯁꯦ ꯑꯩꯕꯨ ꯌꯥꯝ ꯎꯁꯤꯠꯇꯕꯩ ꯃꯑꯣꯡꯅꯤꯅꯦ
ꯍꯥꯏꯗꯤ ꯅꯪ ꯅꯪꯅ ꯑꯍꯟ ꯑꯣꯏꯔꯕꯅꯤꯅꯀꯣ ꯊꯥ ꯑꯗꯣ ꯊꯕꯛ ꯈꯛꯇ ꯇꯧꯍꯜꯂꯤ ꯍꯥꯏꯌꯦꯕ
ꯃꯥꯔꯣ ꯍꯣꯏꯅꯦ ꯑꯉꯥꯡꯁꯤꯡꯕꯨꯗꯤ ꯈꯔ ꯄꯥꯈꯣꯟ ꯁꯤꯕ ꯇꯥꯕꯅꯦ ꯅꯣꯏꯁꯨ ꯇꯧꯗ꯭ꯔꯣ
ꯗꯤ ꯇꯧꯗꯦ ꯑꯩꯈꯣꯏꯗꯤ
ꯅꯣꯏꯗꯤ ꯍꯥꯏꯗꯕꯤꯗ ꯁꯠ ꯁꯠ ꯁꯠ ꯇꯧꯕꯩ ꯋꯥꯔꯣ
ꯑꯥ ꯑꯥꯎ ꯍꯣꯏ ꯍꯣꯏ ꯍꯥꯏꯇꯥꯥꯔꯦꯅꯦ ꯏꯁꯥ ꯏꯁꯥꯅ ꯈꯪꯅ ꯇꯧꯕꯗꯣ
ꯑꯗ ꯇꯥꯏꯍꯦ
ꯑꯗꯨꯅꯤ
ꯀꯩꯗꯧꯔꯤꯅꯣ
ꯆꯦꯆꯦꯈꯣꯏꯗꯤ ꯆꯦꯆꯦꯈꯣꯏꯗꯤ ꯀꯩ ꯊꯕꯛ ꯇꯧꯔꯤꯅꯣ
ꯑꯩꯈꯣꯏꯔꯣ ꯊꯕꯛꯇꯣ ꯑꯝꯇ ꯁꯨꯗꯦꯗ ꯑꯩꯈꯣꯏꯗꯤ ꯇꯨꯝꯃꯒ ꯆꯥꯔꯒ ꯑꯃꯨꯛ ꯇ ꯑꯃꯨꯛ ꯆ ꯑꯃꯨꯛ ꯇ ꯑꯃꯨꯛ ꯆ ꯑꯁ
ꯑꯁ ꯑꯗꯨꯗꯤ ꯌꯥꯔꯔꯣꯏꯅꯦ ꯑꯗꯨꯗꯤ ꯌꯥꯔꯔꯣꯏꯌꯦ
ꯀꯩꯅꯣ
ꯊꯤꯁꯨ ꯈꯔꯤ ꯊꯤꯁꯨ ꯈꯔ ꯐꯥꯏꯗꯣꯛꯑꯣꯅꯦ
ꯊꯤ ꯐꯥꯏꯗ꯭ꯔꯗꯤ ꯀꯩꯅꯣ ꯊꯤ ꯐꯥꯏꯗ꯭ꯔꯗꯤ ꯁꯤꯔꯅꯤꯅ ꯍꯥꯟꯅ
ꯑꯗꯨ ꯆꯤꯆꯤ ꯍꯥꯏꯗꯤꯅ ꯇꯨꯝꯒ ꯆꯥꯕꯒ ꯇꯨꯝꯒ ꯆꯥꯕꯒ ꯈꯛꯇ ꯍꯥꯏꯗꯨꯗꯤ
ꯑꯗꯨ ꯂꯣꯏꯅ ꯍꯥꯏꯒꯗ꯭ꯔꯣ
ꯂꯣꯏꯅ ꯍꯥꯏꯒꯗꯕꯗꯨꯗꯤ
ꯑꯗꯨꯗꯤ ꯅꯪ ꯉꯁꯥꯏ ꯑꯌꯨꯛ ꯍꯧꯒꯠꯄꯗꯒꯤ ꯀꯩꯀꯩ ꯇꯧꯔꯕ ꯀꯥꯏꯗ
ꯂꯣꯏꯅ ꯍꯥꯏꯌꯣ ꯍꯥꯏꯔꯣ ꯂꯣꯏꯅ ꯍꯥꯏꯌꯣ ꯍꯥꯏꯔꯣ ꯑꯌꯨꯛ ꯑꯌꯨꯛ ꯍꯦꯛ ꯍꯥꯎꯒꯠꯂꯒꯀꯣ
ꯍꯣꯏꯅꯦ ꯍꯥꯏꯔꯛꯑꯣꯕ
ꯑꯩ ꯇꯥꯅꯤꯡꯕ ꯑꯩ ꯇꯥꯅꯤꯡꯕꯅ ꯂꯣꯏꯔꯦ ꯀꯩꯀꯩ ꯇꯧꯕ꯭ꯔꯥ ꯍꯥꯏꯕꯗꯨ ꯈꯪꯉ
ꯑꯌꯨꯛ ꯍꯦꯛ ꯍꯧꯒꯠꯂꯒ ꯀꯣ
ꯎꯝ
ꯐꯃꯨꯡ ꯑꯗ ꯐꯖꯅ ꯁꯦꯝꯗꯣꯛꯑꯦ
ꯑ
ꯑꯗꯨꯒ ꯑꯗꯨꯒ ꯂꯦꯇ꯭ꯔꯤꯟ ꯆꯠꯂꯦ ꯇꯇꯤꯟ ꯆꯜ ꯂꯣꯏꯔꯒ ꯑꯃꯨꯛ ꯑ
ꯂꯤꯇ꯭ꯔꯔꯤꯟꯗ ꯀꯩꯗꯧꯕ ꯆꯠꯄ
ꯅꯝꯕꯔ ꯋꯥꯟ ꯇꯧꯕ ꯆꯠꯄ ꯇꯧꯗꯦ ꯇꯧꯗꯦ ꯇꯨ ꯇꯧꯗꯦ ꯀꯅꯥ ꯄ꯭ꯂꯦꯇꯤꯟꯗꯕꯨ ꯀꯅꯥꯅ ꯇꯨ ꯇꯧꯅꯒꯦ ꯍꯥꯏꯁꯦ
ꯑꯗꯨꯗꯤ ꯑꯣ ꯅꯪꯗꯤ ꯅꯪꯗꯤ ꯏꯃꯨꯡꯗ ꯑꯣꯏꯅ ꯇꯧꯕ ꯑꯣꯏꯔꯦ
ꯃꯦ ꯑꯗꯨꯗꯦ ꯁꯒ ꯑꯗꯨ ꯇꯧ ꯆꯂꯦ
ꯑꯁ ꯌꯥꯝ ꯅꯨꯡꯁꯤꯈ꯭ꯔꯦꯗ
ꯑꯗꯨꯅꯦ ꯅꯨꯡꯁꯤꯕꯤꯌꯣ
ꯅꯠꯇꯦ ꯊꯥꯏꯅꯦ ꯖꯪꯒꯜꯗ ꯌꯥꯝ ꯆꯠꯄꯅꯤꯗ
ꯑꯗꯨꯅꯦ ꯉꯁꯥꯏ ꯑꯦ ꯅꯣꯏꯁꯨ ꯇꯧꯔꯕꯅꯤꯗ
ꯎ ꯑꯩꯗꯤ ꯇꯧꯋꯦ ꯅꯨꯡꯇꯤꯒꯤ ꯇꯧꯋꯦ ꯑꯩꯗꯤ ꯃꯈꯣꯜ ꯀꯩꯅꯣ ꯃꯈꯣꯜ ꯌꯥꯝ ꯇꯥꯏꯅꯦ
ꯑꯁ ꯌꯥꯝ ꯉꯧꯁꯤꯟꯅꯕ ꯑꯉꯥꯡꯁꯤꯡ ꯂꯩꯌꯦꯕ
ꯑꯗꯨ ꯑꯩ ꯑꯃꯨꯛ ꯍꯥꯏꯔꯒꯦꯀꯣ ꯑꯗꯨꯗꯤꯀꯣ
ꯎꯝ
ꯑꯗꯨ ꯈꯨꯠꯁꯥ ꯑꯃꯨꯛ ꯍꯥꯝꯗꯣꯛꯑꯦ
ꯑꯗꯨꯒꯤ ꯃꯊꯪ
ꯑꯗꯨꯒꯤ ꯃꯊꯪꯗ ꯕ꯭ꯔꯁ ꯇꯧꯔꯦ ꯑꯗꯨꯒꯤ ꯃꯊꯪꯗ ꯑꯗꯨ ꯇꯧ ꯌꯥꯔ ꯈꯔ ꯇꯧꯔꯦ ꯑꯗꯨꯒ ꯑꯗꯨ ꯇꯧꯔ ꯂꯣꯏꯔꯦꯒ ꯇꯧꯕ ꯌꯥ ꯇꯧꯔꯦ ꯑꯗꯨꯒ ꯑꯗꯨ ꯂꯣꯏꯔꯒ
ꯅꯠꯇ ꯇꯧꯕ ꯌꯥꯕ ꯈꯔꯗꯣ ꯀꯩꯅꯣꯕ ꯑꯩ ꯈꯪꯗ꯭ꯔꯦꯕ
ꯑꯁ ꯇꯧ ꯌꯥꯕ ꯍꯥꯏꯗꯤ ꯋꯥꯆꯞ ꯇꯧꯔꯦꯕꯀꯣ ꯋꯥꯆꯞ ꯇꯧꯔ ꯂꯣꯏꯔꯒ ꯕ꯭ꯔꯦꯛꯐꯥꯁ ꯇꯧꯔꯦ
ꯁ ꯅꯣꯏ ꯕ꯭ꯔꯦꯛꯐꯥꯁꯇ ꯀꯩꯀꯩ ꯀꯩꯀꯩ ꯇꯧꯔꯕ
꯭ꯔꯦꯛꯐꯥꯁ ꯆ ꯕ꯭ꯔꯦꯛꯐꯥꯁ ꯇꯧ ꯇꯧꯅꯤꯡꯉꯥꯏ ꯂꯩ ꯐꯠꯇꯦ ꯑꯗꯨꯒꯤ ꯌꯦꯟ ꯑꯇꯥꯎꯕ ꯑꯣꯏ ꯌꯦꯟ ꯑꯇꯥꯎꯕ ꯑꯣꯏꯅꯗ ꯇꯧꯋꯦ ꯑꯗꯨꯒꯤ ꯁꯪꯒꯣꯝꯒ ꯁꯪꯒꯣꯝꯒ ꯑꯩ ꯕ꯭ꯔꯦꯛꯐꯥꯁ ꯈꯛꯇ ꯉꯥꯏꯔꯤꯌꯦ ꯂꯟꯁꯀ ꯂꯥ ꯂꯟꯁ ꯒꯂꯥꯗꯤꯕ
ꯍꯣꯏꯅꯦ ꯍꯥꯏꯥꯏꯔꯣꯗ
ꯑ ꯇꯥꯎꯂ ꯍꯔꯒ ꯏꯁꯇꯨꯗꯦꯅꯤꯅ ꯂꯥꯏꯔꯤꯛ ꯈꯔ ꯄꯥꯊꯣꯛꯑꯦ ꯂꯥꯏꯔꯤꯛ ꯂꯥꯏꯔꯤꯛ ꯄꯥꯗ꯭ꯔꯗꯤꯀꯣ ꯑꯩꯉꯣꯟꯗ ꯏꯁꯥꯗ ꯀꯩ ꯍꯥꯏꯁꯦꯔꯥ
ꯂꯩꯐꯝꯁ ꯈꯪꯗꯕ
ꯍꯥꯥ
ꯂꯩꯐꯝ ꯈꯪꯗꯦ ꯍꯥꯏꯕ
ꯑ ꯏꯁꯥꯗ ꯑꯗꯨꯅꯦ ꯑꯉꯥꯡ ꯑꯣꯏꯔꯤꯉꯩꯗꯒꯤ ꯇꯧꯔꯛꯄꯅꯤꯅꯀꯣ ꯍꯦꯕꯤꯠꯇꯣ ꯍꯦꯕꯤ ꯇꯣ ꯑ ꯍꯦꯕꯤ ꯇ ꯁꯃꯥꯏ ꯑꯗꯨ ꯑꯗꯨꯅꯤ ꯂꯥꯏꯔꯤꯛ ꯄꯨꯡ ꯑꯃ ꯑꯅꯤ ꯑꯗꯨꯝ ꯄꯥꯊꯣꯛꯑꯦ
ꯎꯝ
ꯄꯥꯊꯣꯛꯑꯒ ꯁ꯭ꯀꯨꯜ ꯆꯠꯂꯦ ꯁ꯭ꯀꯨꯜ ꯑꯃꯛ ꯍꯜꯂꯛꯑꯦ ꯍꯜꯂꯛꯑꯒ ꯂꯟꯁ ꯇꯧꯔꯦꯕꯀꯣ
ꯎꯝ
ꯂꯟꯁ ꯂꯟꯁ ꯍꯥꯏꯁꯤꯗꯤ ꯃꯊꯦꯜ ꯌꯥꯝꯃꯦ ꯑꯩꯈꯣꯏꯒꯤ ꯂꯟꯁꯇꯤ
ꯎꯝ
ꯏꯔꯣꯟꯕ ꯎꯇꯤ
ꯎꯝ
ꯉꯥ ꯌꯦꯟ ꯑꯣꯛꯁꯥ ꯂꯣꯏꯁꯨ ꯌꯥꯎꯔꯦ ꯑꯗꯨ ꯑꯗꯨ ꯂꯣꯏꯔꯒ ꯑꯃꯨꯛ ꯏꯅꯧ ꯊꯣꯛꯣꯛꯑꯦ
ꯎꯝ
ꯂꯨꯊꯣꯛꯑꯒ ꯉꯥꯏꯍꯥꯛ ꯁꯟꯅꯥꯜꯂꯨꯔꯦ
ꯀꯔꯤ ꯁꯥꯟꯅꯔꯤꯕ
ꯕꯣꯜ ꯕꯣꯜꯒꯨꯝꯕꯀꯣ ꯍꯛꯆꯥꯡ ꯍꯨꯃꯥꯡ ꯑꯁꯦ ꯈꯔ ꯊꯣꯛꯍꯜꯂꯦꯕ
ꯎꯝ
ꯑꯗꯨ ꯂꯣꯏꯔꯒ ꯑꯃꯨꯛ ꯏꯔꯨꯊꯣꯛꯑꯦ ꯏꯔꯨꯊꯣꯛꯑꯒ ꯃꯨꯛ ꯂꯥꯏꯔꯤꯛ ꯄꯥꯏꯌꯦ ꯂꯥꯏꯔꯤꯛ ꯄꯥꯏꯌꯦ ꯂꯥꯏꯔꯤꯛ ꯄꯥꯗ꯭ꯔꯗꯤ ꯂꯩ ꯉꯝ ꯉꯝꯗꯦꯕ ꯑꯗꯨꯒꯤ ꯍꯧꯖꯤꯛꯁꯨ ꯍꯧꯖꯤꯛꯁꯨ ꯆꯦꯆꯦꯕꯨ ꯀꯣꯜ ꯇꯧꯔ ꯂꯣꯏꯔꯒ ꯂꯥꯏꯔꯤꯛ ꯄꯥꯗꯣꯏꯅꯦꯕ
ꯑꯗꯨꯗꯤ ꯄꯥꯏꯔ ꯄꯥꯏꯔꯒ ꯋꯥꯔꯤ ꯁꯥꯔꯤꯔꯣ ꯑꯗꯨꯗꯤ
ꯑꯧ ꯐꯣꯟ ꯇꯧꯔꯗꯤ ꯇꯨꯝꯅꯤꯡꯉꯦꯕ ꯑꯗꯨꯒꯤ ꯂꯥꯏꯔꯤꯛ ꯌꯦꯡꯉꯤ
ꯆꯥꯛ ꯆꯥꯔꯁꯨ ꯆꯥꯛ ꯆꯥꯔꯁꯨ ꯂꯥꯏꯔꯤꯛꯇ ꯑꯗꯨꯝ ꯌꯦꯡꯉ ꯆꯥꯔꯤꯕ꯭ꯔꯕ
ꯍꯥꯏꯗꯤ ꯂꯥꯏꯔꯤꯛ ꯄꯥꯏꯔꯗꯤ ꯃꯤꯠꯁꯦ ꯎꯏꯁꯤꯜꯂꯦꯕ ꯑꯗꯨꯒꯤ
ꯌꯥꯗꯦ
ꯑꯗꯨꯒꯤ ꯃꯊꯪꯗꯤ
ꯑꯗꯨꯒꯤ ꯃꯊꯪꯗ ꯑꯁ ꯑꯗꯨꯒꯤ ꯃꯊꯪꯗꯗꯤ ꯂꯥꯏꯔꯤꯛ ꯈꯛꯇ ꯇꯧꯔꯦ ꯑꯗꯨꯗꯤ
ꯍꯧꯖꯤꯛ ꯍꯧꯖꯤꯛꯁꯦ ꯉꯥꯏꯍꯥꯛ ꯂꯧꯕꯅꯦꯕ ꯑꯗꯨ ꯁꯤꯁꯇꯔꯕꯨ ꯀꯣꯜ ꯇꯧꯔꯛꯏꯁꯤꯅꯤ
ꯑꯣ ꯌꯥꯝ ꯅꯨꯡꯁꯤꯕ ꯑꯉꯥꯡꯅꯤꯅꯦ ꯑꯗꯨꯗꯤ
ꯑꯧ ꯑꯧ ꯍꯣꯏ ꯍꯥꯏꯇꯥꯔꯦꯅꯦ